ꯐꯔꯦ ꯍꯧꯒꯠꯄꯗ ꯉꯥꯏꯔꯤꯗ
ꯏ ꯌꯥꯗꯗꯅ ꯀꯣ ꯁꯥꯎꯕꯨ ꯁꯥꯎꯅꯤꯡ
ꯑꯩ ꯁꯨꯝ ꯃꯨꯛꯀ ꯍꯥꯎꯔꯅꯤ ꯖꯨꯂꯤꯌꯥ
ꯀꯩꯗꯧꯔꯦ
ꯑꯅꯧꯕꯗꯒꯤ
ꯑꯣ ꯅꯍꯥꯟꯃꯨꯛꯀꯤꯗꯣ ꯌꯥꯗꯕ
ꯌꯥꯏꯌꯦꯗ
ꯎꯝ ꯊꯦꯡꯁ
ꯀꯤꯌꯥꯃꯨꯛꯇꯤ ꯂꯣꯏꯈ꯭ꯔꯦ ꯅꯪꯒꯤ
ꯑꯁ ꯂꯣꯏ ꯁꯣꯏꯔꯦꯕ
ꯑꯗꯨ ꯑꯗꯨ ꯂꯣꯏꯕꯗꯣ ꯀꯌꯥ ꯂꯣꯏꯕ꯭ꯔꯥ
ꯃꯔꯤ
ꯃꯔꯤꯈꯛꯇ
ꯑꯣ
ꯏꯁ
ꯑꯩ ꯃꯔꯤ ꯈꯛꯇꯅꯦ
ꯎꯝ
ꯑꯗꯨꯖꯨ ꯑꯅꯤ ꯌꯥꯟ
ꯍꯥꯥ
ꯑꯗꯨꯁꯨ ꯑꯅꯤ ꯌꯥꯗꯦꯕ
ꯑꯣ
ꯑꯥꯎ
ꯃꯨꯠꯊꯠꯀꯅꯨ ꯂꯣꯏꯗ꯭ꯔꯤꯐꯥꯎ ꯑꯗꯨꯝ ꯊꯝ ꯊꯝꯃꯨꯀꯣ
ꯎꯝ ꯀꯩꯗꯧꯔꯝꯃꯤꯅꯣ
ꯨꯇꯨꯝꯃꯦ ꯇꯨꯝꯃ ꯄꯦꯟꯗꯦ ꯑꯁ ꯏꯆꯦꯒꯤ ꯊꯕꯛ ꯇꯧꯕꯗꯒꯤ ꯍꯧꯒꯠꯈꯤ
ꯎꯝ ꯋꯥꯁꯨ ꯂꯩꯗꯤ ꯉꯥꯡꯒꯅꯤ
ꯍꯥꯥ
ꯋꯥ ꯉꯥꯡꯅꯤꯉꯥꯏꯇꯦꯕ ꯉꯁꯥꯏꯒꯤꯗꯣ ꯈꯥꯟ ꯅꯪ ꯀꯌꯥ ꯀꯌꯥ ꯇꯧꯋꯦ ꯍꯥꯏꯕ꯭ꯔꯥ
ꯍꯥ
ꯑꯁ ꯉꯁꯥꯏꯒꯤꯗꯣ ꯅꯪ ꯀ꯭ꯌꯥ ꯑꯩ ꯏ ꯀꯥꯕꯅ ꯉꯁꯥꯏꯒꯤꯗꯣ ꯀꯌꯥ ꯇꯧꯕ꯭ꯔꯥ ꯅ
ꯀꯔꯝꯕ ꯑꯍꯣ ꯀ꯭ꯌꯥ ꯇꯧꯕ꯭ꯔꯥꯗꯤ
ꯑꯜꯇ꯭ꯔꯥꯁꯥꯎꯟꯅꯦ ꯑꯦꯛꯁꯔꯦꯅꯦ ꯀꯌꯥꯗꯔꯥꯕ ꯅꯪꯅ ꯁꯕꯦꯟ ꯀꯦ ꯇꯥꯏ ꯍꯥꯏꯗꯣ
ꯑꯣ ꯑꯗ ꯎꯝ ꯑꯗꯨ ꯑꯍꯨꯝꯗ ꯇꯧꯕꯗꯤ ꯑꯥ ꯀ꯭ꯂꯤꯅꯤꯛꯀꯨꯝꯕ ꯑꯃꯗ ꯑꯃꯨꯛꯀ ꯆꯠꯂꯦꯕ ꯑꯗꯨ ꯇꯧꯕꯗꯤ ꯐꯣꯔꯇꯤꯁ ꯍꯣꯁꯄꯤꯇꯥꯜ ꯑꯃꯗ ꯇꯧꯕꯗꯤꯅꯦ
ꯎꯝ
ꯍꯥꯡꯒꯅꯤꯕ ꯏꯂꯚꯦꯟ ꯊꯥꯎꯖꯟ ꯍꯥꯏꯕꯗꯣ ꯃꯨꯀꯥ ꯑꯥꯗ ꯆꯠꯅꯕ ꯐꯣꯔ ꯊꯥꯎꯖꯟ ꯐꯥꯏꯚ ꯍꯟꯗ꯭ꯔꯦꯗ ꯃꯨꯛꯀꯅꯤ ꯔꯦ ꯃꯨꯛꯀꯥ ꯐꯣ ꯑꯣ ꯔꯤꯖꯤꯁꯇ꯭ꯔꯦꯁꯟ ꯐꯤ ꯆꯡꯕꯒꯤ ꯑꯥ ꯄꯩꯁꯥ ꯈꯨꯌꯥꯝ ꯌꯥꯝ ꯂꯥꯎꯕꯗꯤ ꯂꯣꯏꯔꯦꯗ
ꯀꯔꯤ ꯍꯦꯔꯣꯅ ꯇꯦꯁ ꯇꯪ ꯇꯧꯕ꯭ꯔꯣ
ꯗꯣꯛꯇꯔꯗ ꯍꯥꯟꯅ ꯌꯦꯡꯕ ꯆꯠꯅꯤ
ꯈꯪꯅꯕꯗꯤ
ꯎꯝ ꯑꯜꯇ꯭ꯔꯥꯁꯥꯎꯟ ꯗꯤ ꯂꯧꯋꯤ ꯂꯥꯎꯗ꯭ꯔꯁꯨ ꯌꯥꯕꯅꯦ ꯑꯩ ꯌꯥꯝ ꯁꯥꯎꯅꯤꯡꯉꯤ
ꯀꯌꯥ ꯆꯪꯕ꯭ꯔꯥ ꯗꯨꯗ ꯂꯤꯁꯤꯡ ꯑꯅꯤ ꯀꯣ
ꯑꯜꯇ꯭ꯔꯁꯥꯎꯟ ꯅꯠꯇꯦ ꯕ꯭ꯂꯗ ꯇꯦꯁ ꯈꯛꯇꯅꯦ ꯄꯩꯁꯥ ꯌꯥꯝ ꯆꯪꯕ ꯁꯥꯎꯟꯒ ꯑꯦꯛꯁ꯭ꯔꯦꯗꯤ ꯌꯥꯝ ꯌꯥꯝ ꯍꯣꯡꯉꯦꯗ
ꯀꯤꯌ ꯀꯤꯌ ꯑꯣꯏꯒꯦ
ꯑꯜꯇ꯭ꯔꯥꯁꯥꯎꯟꯗꯅ ꯁꯤꯛꯁ ꯍꯟꯗ꯭ꯔꯦꯗ ꯑꯦꯛꯁ꯭ꯔꯦꯅ ꯐꯣꯔ ꯍꯟꯗ꯭ꯔꯦꯗ ꯑꯗꯨꯅ ꯂꯦꯝ ꯑꯃꯅ ꯕ꯭ꯂꯗ ꯇꯦꯁ꯭ꯠ ꯃꯥꯜꯂꯦ ꯃꯅꯝ ꯂꯥꯛꯄ꯭ꯔꯥ ꯂꯥꯛ ꯑꯁꯤ ꯒꯨꯝꯅ ꯈ ꯂꯥꯏꯕ ꯃꯥꯜꯂꯦ ꯃꯨꯛꯀ ꯈꯤꯇꯡ ꯁꯤꯔ ꯎꯝ ꯍꯪꯗꯦ ꯑꯥꯗꯗꯤ ꯂꯩꯇꯦ ꯍꯧꯖꯤꯛꯇꯤ ꯑꯗꯨ ꯏꯡꯗ꯭ꯔꯦ ꯑꯃ ꯐꯥꯎ
ꯑꯗꯨꯅ ꯂꯣꯏꯁꯤꯟꯈ꯭ꯔꯦ ꯍꯌꯦꯡ ꯑꯣꯏ ꯍꯧꯖꯤꯛ ꯕ꯭ꯂꯠ ꯇꯦꯁ ꯔꯤꯖꯥꯜꯗꯤ ꯊꯣꯛꯇ꯭ꯔꯤꯗ
ꯍꯩꯌꯦꯡ
ꯍꯌꯦꯡ ꯄꯨꯡ ꯕꯥꯔꯣꯗ ꯊꯣꯛꯑꯅꯤ
ꯎꯝ ꯀꯌꯥꯝ ꯂꯥꯞꯀꯦ
ꯂꯥꯞꯇꯦ ꯑꯥ ꯈ꯭ꯋꯥꯏꯗꯒꯤ ꯅꯛꯄ ꯃꯐꯝ ꯑꯗꯨꯒ ꯕꯖꯦꯠ ꯗꯁꯨ ꯑꯩꯈꯣꯏꯅ ꯉꯝꯕ ꯍꯣꯏꯒꯤ ꯑꯗꯨ ꯃꯐꯝ ꯈꯛꯇ ꯉꯥꯏꯔꯦ ꯑꯇꯣꯞꯄꯗꯤ ꯌꯥꯝ ꯌꯥꯝ ꯇꯥꯡꯉꯦ ꯍꯥꯏ
ꯎꯝ ꯎꯝ ꯑꯁ ꯑꯜꯇ꯭ꯔꯥꯁꯥꯎꯟ ꯃꯗꯤ ꯑꯗꯨꯝ ꯐꯣꯟꯅꯦ
ꯑꯦꯛꯁꯔꯦ ꯈꯛꯇ ꯂꯥꯎꯔꯗꯤ ꯄꯩꯁꯥ ꯆꯠꯂꯝꯃꯔꯣꯏꯗꯕꯅꯤ ꯑꯩꯗꯣ ꯆꯪꯕꯗ ꯀꯪ ꯃꯟ ꯑꯗꯨ ꯈꯤꯇꯂꯦ ꯇꯦꯁ ꯇꯧ ꯍꯥꯏꯌꯦ ꯃꯣꯏꯅ ꯆꯥꯛꯇꯤ ꯆꯥꯕ꯭ꯔꯥ ꯀꯇꯧꯔꯦ ꯍꯣꯏ ꯆꯥꯏ ꯆꯥꯛꯁꯨ ꯌꯥꯝ ꯌꯥꯝꯅ ꯆꯥꯏꯌꯦꯅ ꯑꯩꯅ ꯍꯧꯕ ꯑꯗꯨꯒꯤ ꯎꯝ
ꯄꯨꯛꯀꯨꯝꯕꯗ ꯀꯔꯤ ꯀꯔꯤꯒꯨꯝꯕꯁꯨ ꯂꯩꯔꯝꯕ꯭ꯔꯅ ꯑꯜꯇ꯭ꯔ ꯁꯥꯎꯟꯒꯨꯝꯕ ꯌꯦꯡꯉꯣ ꯇꯥꯎꯕ ꯃꯥꯜꯂꯦ ꯑꯗꯣ
ꯎꯝ
ꯌꯦꯡꯈ꯭ꯔꯀꯥꯟ ꯑꯜꯇ꯭ꯔ ꯁꯥꯎꯟꯁꯨ ꯄꯨꯛꯁꯨ ꯂꯣꯏꯅꯃꯛ ꯅꯣꯔꯃꯦꯜꯅ ꯍꯥꯏꯔꯛꯑꯦꯛꯕ
ꯎꯝ
ꯑꯗꯨ ꯑꯩꯒꯤ ꯆꯦꯁꯀꯤꯁꯨ ꯅꯣꯔꯃꯦꯜ ꯑꯣꯏꯕ ꯃꯥꯜꯂꯦꯕ
ꯑꯣ
ꯑꯩ ꯎꯑꯦꯕ ꯑꯦꯛꯁ꯭ꯔꯦꯗꯗꯤ ꯂꯒ ꯍꯥꯞꯄꯒ ꯌꯦꯡꯅꯤꯡꯉꯥꯏꯗꯣ ꯀꯤꯌꯦꯕ ꯍꯥꯏꯕꯗꯤ ꯑꯥ ꯃꯤ ꯗꯣꯛꯇꯔ ꯑꯩꯈꯣꯏꯅ ꯄꯥꯏꯗꯕꯅꯤꯅ ꯐꯤꯡꯒꯔ ꯄ꯭ꯔꯤꯟꯒꯨꯝꯕꯒꯤ ꯊꯣꯛꯂꯝꯃꯗꯤ ꯀꯤꯌꯦꯅꯀꯣ
ꯎꯝ
ꯑꯣꯏꯕꯤꯌꯦ ꯑꯃꯥꯗ ꯄꯦꯄꯔ ꯑꯃꯗ ꯏꯔ ꯂꯩꯌꯦꯕ
ꯎꯝ
ꯑꯗꯨꯗ ꯂꯣꯏ ꯅꯣꯔꯃꯦꯜ ꯏꯔꯒ ꯂꯥꯁꯇꯁꯨ ꯅꯣꯔꯃꯦꯜ ꯏꯌꯦꯕ
ꯎꯝ
ꯑꯗꯨ ꯐꯥꯔꯦꯗ ꯅꯣꯔꯃꯦꯜ ꯑꯣꯏꯕꯅꯦ ꯄꯩꯁꯥꯅ ꯌꯥꯝ ꯆꯠꯂꯒ ꯁꯥꯎꯅꯤꯡꯉꯤ ꯑꯁ ꯄꯩꯁꯥ ꯑꯃꯨꯛꯀ ꯌꯨꯝꯗ ꯅꯤꯕ ꯉꯝꯃꯔꯣꯏ ꯑꯩ ꯁꯤꯔꯅꯤꯗ
ꯅꯪ ꯀꯅꯥ ꯅꯣꯏꯃ ꯈꯪꯈ꯭ꯔꯕꯣ
ꯍꯥꯥ
ꯅꯣꯏꯃꯥ ꯈꯪꯈ꯭ꯔꯕꯣ
ꯑꯩꯈꯣꯏ ꯃꯥꯅ ꯊꯥꯔꯛꯄꯅꯤ
ꯎꯝ
ꯃꯥꯅ ꯀꯨꯏꯅ ꯊꯝꯕꯒꯤ ꯆꯩꯕꯗꯨ ꯂꯣꯏꯔꯦ ꯉꯁꯥꯏ
ꯈꯨꯗꯛꯀ ꯇꯧꯒꯦꯅ ꯈꯟꯗꯦꯗꯨ ꯀꯅꯥꯅ ꯅꯪꯉꯣꯟꯗ ꯍꯧꯖꯤꯛꯅ ꯍꯥꯏꯗꯣꯛꯄꯗ ꯀꯨꯏꯗꯤ ꯀꯨꯏꯔꯁꯦ ꯆꯍꯤ ꯑꯃ ꯐꯥꯗꯧ ꯖꯨꯟ ꯑꯣꯏ ꯅꯣꯕꯦꯝꯕ꯭ꯔꯒꯤꯗꯣ
ꯎꯝ
ꯑ ꯁꯥꯎꯕꯗꯨ ꯅꯍꯥꯟꯗꯒꯤ ꯇꯧꯔꯝꯃꯗꯤ ꯁꯨꯃꯥꯏꯅ ꯇꯧꯔꯝꯃꯔꯣꯏꯗꯕꯅꯤꯅ
ꯎꯝ
ꯇꯨꯅ ꯌꯦꯡꯕ ꯆꯠꯂꯣ ꯃꯥꯅ ꯍꯥꯏꯕ
ꯎꯝ
ꯑꯗꯨꯒ ꯑꯁ ꯆꯠꯅ ꯄꯩꯁꯥ ꯌꯥꯝ ꯇꯥꯌꯦ ꯃꯨꯛꯀꯥ ꯍꯤꯗꯥꯛ ꯂꯧꯕ ꯍꯧꯗ꯭ꯔꯤ ꯀꯃꯥꯏꯅ
ꯊꯣꯛꯀꯦꯔꯥꯁꯨ ꯈꯪꯗꯕꯅꯤꯅ ꯑꯃꯨꯛꯀꯥ ꯍꯤꯗꯥꯛ ꯂꯥꯎꯕꯗ ꯄꯩꯁꯥ ꯀꯌꯥꯃꯨꯛꯇ ꯆꯠꯀꯦꯔ ꯑꯩ ꯁꯤꯔꯅꯤ ꯁꯤꯗꯤ
ꯀꯩꯝ ꯇꯧꯗꯕ ꯑꯣꯏꯔꯗꯤ ꯍꯤꯗꯥꯛ ꯄꯤꯔꯛꯑꯣ ꯑꯗꯨ ꯀ ꯈꯔ ꯅꯪ ꯍꯧꯖꯤꯛꯐꯥꯎ ꯐꯠꯇ꯭ꯔꯤꯀꯣ
ꯎꯝ
ꯍꯤꯗꯥꯛꯄꯨꯗꯤ ꯈꯔ ꯍꯧꯖꯤꯛ ꯕ꯭ꯂꯠ ꯇꯦꯁꯀꯤꯗꯣ ꯊꯣꯛꯑꯗꯤ ꯚꯥꯏꯇꯃꯤꯟꯒꯨꯝꯕ ꯀꯔꯤ ꯈꯔꯗꯤ ꯊꯣꯛꯈ꯭ꯔꯥꯅꯤ ꯅꯀꯣ
ꯎꯝ
ꯆꯥꯅꯤꯉꯥꯏ ꯄꯤꯛꯃꯟꯕꯒꯤ ꯈꯔꯗꯤ ꯊꯣꯛꯀꯅꯤ ꯍꯥꯏꯕꯗꯤ ꯈꯥꯡꯉꯤ
ꯎꯝ
ꯢꯁ ꯈꯪꯗ꯭ꯔꯦꯗ ꯃꯊꯥ ꯌꯥꯝ ꯁꯥꯔ ꯂꯩ ꯑꯃꯨꯛꯀ ꯖꯨꯂꯥꯏꯗꯒꯨꯝꯕ ꯆꯠꯂꯗꯤ ꯑꯩ ꯄꯩꯁꯥ ꯑꯃꯨꯛꯀ ꯂꯥꯏꯔꯣꯢ
ꯑꯣ ꯑꯣ ꯑꯣ
ꯅꯤꯅꯤꯡꯗꯦꯅꯦ ꯄꯩꯁꯥ ꯑꯃꯨꯛꯀ ꯃꯣꯏꯗ ꯄꯩꯁꯥ ꯅꯤ ꯅꯤꯡꯗ꯭ꯔꯦꯕ
ꯎꯝ ꯄꯩꯁꯥꯁꯦ ꯂꯣꯏ ꯈꯨꯆꯤꯟꯁꯦ ꯑꯗꯨꯅ
ꯑꯁ ꯉꯁꯤꯗꯣ ꯁꯤꯃꯨꯛ ꯆꯠꯀꯅꯤ ꯍꯥꯏꯕꯨꯗꯤ ꯈꯟꯗꯕꯅꯤꯀꯣ
ꯗꯦꯜꯂꯤꯗꯗꯤ ꯐꯥꯒꯤ ꯅꯠꯇꯦ ꯈꯨꯠꯇꯥꯡꯗꯣ ꯁꯤꯒꯨꯝꯕ ꯍꯣꯁꯄꯤꯇꯥꯜꯗ ꯑꯃꯨꯛꯀ ꯆꯠ
ꯎꯝ
ꯑꯍꯥꯟꯕ ꯇꯥꯕꯗꯗꯤ ꯁꯤꯔꯅꯤꯀꯣ
ꯎꯝ
ꯑꯦꯂꯚꯦꯟ ꯊꯥꯎꯖꯟ ꯍꯥꯏꯕꯗꯣ ꯑꯜꯇ꯭ꯔ ꯁꯥꯎꯟꯒꯤ ꯌꯥꯎꯗ꯭ꯔꯤ ꯑꯗꯨ ꯌꯥꯎꯔꯗꯤ ꯇꯨ ꯊꯥꯎꯖꯟ ꯃꯨꯛꯅꯤ ꯍꯥꯏꯌꯦꯗ ꯃꯣꯏ
ꯑꯦ ꯑꯩꯗꯤ ꯑꯜꯇ꯭ꯔꯥꯁꯥꯎꯟꯒꯤ ꯑꯗꯨꯅꯦ ꯑꯩ ꯀꯔꯤ ꯒꯤꯅꯣ ꯈꯟꯂꯝꯃꯤꯅꯦ ꯑꯗꯨꯗꯨꯒ
ꯂꯚꯦꯟ ꯊꯥꯎ ꯢꯂꯚꯦꯟ ꯊꯥꯎꯖꯟ ꯐꯥꯏꯚ ꯍꯟꯗ꯭ꯔꯦꯠꯅꯦ ꯍꯥꯏꯌꯦꯕ ꯑꯗꯨ
ꯑꯣꯢ
ꯑꯗꯨ ꯀꯤ ꯏꯂꯚꯦꯟ ꯊꯥꯎꯖꯟ ꯐꯥꯏꯚ ꯍꯟꯗ꯭ꯔꯦꯠ ꯄ꯭ꯂꯁ ꯇꯨ ꯊꯥꯎꯖꯟ ꯐꯥꯏꯚ ꯍꯟꯗ꯭ꯔꯦꯠ ꯇꯨ ꯌꯦꯡꯑꯣ
ꯢꯂꯕꯦꯟ ꯇꯨꯋꯦꯜ ꯊꯥꯔꯇꯤꯟ ꯊꯥꯎꯖꯟ ꯐꯥꯏꯚ ꯍꯟꯗ꯭ꯔꯦꯠ
ꯎꯝ
ꯉꯥꯛꯃꯟꯕꯒꯤ ꯁꯤꯒꯨꯝꯕ ꯊꯕꯛ ꯑꯩ ꯇꯧꯔꯔꯦꯢ ꯑꯅ ꯑꯦꯛꯁꯔꯦꯗ ꯂꯧꯔꯦꯗꯤ ꯌꯥꯔꯦꯅ ꯍꯥꯢꯕ
ꯎꯝ
ꯑꯩꯒꯤ ꯄꯥꯎꯗꯣ ꯃꯥꯅꯗꯤ ꯌꯥꯝꯅ ꯂꯣꯏꯅꯃꯛ ꯇꯧꯍꯟꯅꯤꯡꯈ꯭ꯔꯤꯕ ꯄꯤꯛꯁꯨ ꯄꯤꯛ ꯃꯟꯕꯒꯤ ꯀꯥꯡꯃꯟꯕꯒꯤꯀꯣ ꯂꯣꯏꯅꯃꯛ ꯌꯦꯡ ꯊꯣꯛꯎꯟ ꯑꯗꯨꯒꯤ ꯎꯝ ꯈ꯭ꯋꯥꯏꯗꯒꯤ ꯄꯩꯁꯥ ꯌꯥꯝꯗꯕ ꯃꯐꯝꯗ ꯑꯣꯏꯅ ꯌꯦꯡꯈ꯭ꯔꯦꯕ
ꯎꯝ ꯍꯨ
ꯂꯣꯏꯅꯃꯛꯇꯤ ꯅꯣꯔꯃꯦꯜ ꯑꯣꯏꯗ ꯍꯧꯖꯤꯛ ꯑꯜꯇ꯭ꯔ ꯁꯥꯎꯟꯅꯤ
ꯎꯝ ꯑꯦꯛꯖꯦꯔꯦꯁꯨ ꯌꯥꯈ꯭ꯔꯦꯀꯣ
ꯎꯝ ꯍꯧꯖꯤꯛ ꯑꯩꯒꯤ ꯅꯥꯛꯇꯨꯗ ꯃꯩ ꯌꯦꯡꯕ ꯍꯩꯇꯕꯒꯤ ꯋꯥꯅꯤ
ꯎꯝ ꯃꯣꯏꯅ ꯑꯗꯨ ꯍꯌꯦꯡ ꯌꯦꯡꯅꯤꯀꯣ
ꯎꯝ
ꯗꯥꯛꯇ꯭ꯔꯗ ꯄꯨꯔꯛꯑꯒ ꯍꯌꯦꯡ ꯌꯦꯡꯒꯅꯤ
ꯎꯝ
ꯐꯨꯅꯤꯡꯒꯗꯧꯔꯦ ꯁꯤ ꯅꯨꯄꯤꯁꯦ ꯍꯟꯖꯤꯟ ꯍꯟꯖꯤꯟ ꯀꯣꯜ ꯇꯧꯔꯒ ꯂꯩꯔꯦ ꯕ꯭ꯂꯣꯛ ꯊꯝꯃꯅꯤꯃꯥ ꯀꯔꯤ ꯍꯥꯏꯕ
ꯅꯪꯒꯤ ꯏ ꯇꯦꯁꯇꯤ ꯀꯩꯝ ꯆꯥꯗꯔꯤꯉꯩ ꯇꯧꯕ ꯑꯣꯏꯕ꯭ꯔꯥ
ꯇꯥꯎ ꯆꯥꯏꯌꯦ
ꯎꯝ
ꯃꯣꯏꯅ ꯎꯝ ꯄꯤ ꯍꯥꯡꯉꯨ ꯍꯥꯏꯌꯦ ꯑꯩꯉꯣꯟꯗ ꯑꯥꯗ ꯁꯥꯎꯟ ꯇꯥꯎꯅꯤꯉꯥꯏꯒꯤ ꯑꯗꯨ ꯀꯤ ꯍꯦꯛ ꯍꯤꯗꯥꯛ ꯀꯥꯞꯄ ꯂꯣꯏꯔꯒ ꯑꯃꯨꯛꯀꯁꯨ ꯑꯥ ꯕ꯭ꯂꯠ ꯇꯦꯁ ꯇꯧꯕ ꯂꯣꯏꯒ ꯌꯨꯔꯤꯟ ꯇꯦꯁ ꯇꯧꯅꯤꯉꯥꯏꯁꯨ ꯄꯤ ꯇꯧꯕ ꯆꯠꯂꯣ ꯍꯥꯏꯕꯒꯤ ꯄꯤꯗꯨꯒꯤ ꯂꯣꯏꯅꯃꯛ ꯊꯣꯛꯈ꯭ꯔꯦ ꯗꯨꯗꯤ ꯏꯁꯤꯡꯃꯨꯛꯀ ꯊꯥꯛ ꯑꯣꯅ ꯍꯥꯏ ꯏꯁꯤꯡ ꯃꯨꯛꯀ ꯊꯥꯛꯑꯗꯅ ꯗꯨ ꯂꯣꯏꯔꯒ ꯑꯦꯛꯁ꯭ꯔꯦ ꯃꯨꯛ ꯊꯣꯑꯣꯏꯅ ꯃꯣꯏꯗꯤ ꯈꯥꯔ ꯄꯦꯛꯄꯅꯤꯅ
ꯎꯝ
ꯂꯥꯞꯇꯦ ꯆꯥ ꯂꯥꯞꯇꯤ ꯂꯥꯞꯇꯦꯗ ꯑꯗꯣ ꯎꯝ ꯑꯣꯇꯣꯗꯣ ꯃꯔꯤꯃꯨꯛ ꯐꯝꯃꯦ
ꯎꯝ
ꯆꯠꯄꯒ ꯍꯥꯂꯛꯄꯒꯤ ꯃꯔꯤ
ꯎꯝ
ꯑꯁꯤꯗꯒꯤ ꯐꯣꯔꯇꯤꯁ ꯐꯥꯎ ꯐꯣꯔꯇꯤꯁꯇꯒꯤ ꯑꯥꯗ ꯐꯥꯎ ꯑꯥꯗꯒꯤ ꯁꯤꯗ ꯂꯥꯛꯄ
ꯎꯝ
ꯑꯁ ꯄꯩꯁꯥ ꯆꯠꯄꯗꯣ ꯑꯩꯒꯤ
ꯎꯝ
ꯇꯟꯕꯅꯤ ꯀꯣ ꯌꯥꯝꯅ
ꯆꯪꯅꯤꯡ ꯈꯪꯗꯦ ꯅꯥꯕꯁꯤ ꯅꯥꯕ ꯍꯥꯏꯁꯤꯅꯦ ꯄꯩꯁꯥꯥ ꯍꯥꯏꯁꯦ
ꯊꯨ ꯆꯠꯄꯗꯣ
ꯎꯝ
ꯖ꯭ꯔ ꯎꯝ ꯁꯤꯠ ꯆꯠꯀꯅꯤꯁꯨ ꯈꯟꯗꯦ ꯋꯥꯟ ꯊꯥꯎꯖꯟ ꯐꯥꯎ ꯑꯦ ꯄꯩꯁꯥꯗꯣ ꯍꯥꯏꯕꯗꯤ ꯌꯥꯕ ꯃꯥꯜꯂꯦꯀꯣ
ꯎꯝ
ꯑꯗꯨꯗꯤ ꯀꯤꯗ꯭ꯔꯥ ꯂꯩꯕꯅꯦꯕ ꯑꯧ ꯍꯥꯏꯕꯗꯤ ꯎꯝ ꯋꯥꯟ ꯊꯥꯎꯖꯟ ꯐꯥꯏꯚ ꯍꯟꯗ꯭ꯔꯦꯗ ꯐꯥꯎ ꯒꯤ ꯐꯥꯎ ꯀꯤꯔ ꯂꯥꯏꯕꯗꯣ ꯍꯧꯖꯤꯛ ꯌꯦꯡꯉꯣꯅꯦ
ꯍꯥꯏꯗꯣꯛꯄꯗ ꯋꯥꯟ ꯊꯥꯎꯖꯟ ꯐꯥꯏꯚ ꯍꯟꯗ꯭ꯔꯦ ꯀꯥꯅꯒꯤ ꯃꯤꯕꯨ ꯀꯤꯔꯤꯔ ꯍꯧꯖꯤꯛꯇꯤ ꯀꯔꯤ ꯁꯥꯔꯦ ꯂꯣꯏꯅꯃꯥꯒꯤ
ꯑꯃꯨꯕ ꯄꯤꯁꯛ ꯄꯤꯁꯛ ꯁꯤꯡ
ꯏꯁ ꯐꯥꯒꯤ ꯅꯠꯇꯦ ꯌꯨꯝꯗ ꯄꯩꯁꯥ ꯊꯥꯔꯛꯇꯦ ꯄꯩꯁꯥ ꯊꯥꯔꯛꯇꯦꯅ ꯍꯥꯏꯕ ꯁꯥꯔ ꯍꯧꯖꯤꯛꯇꯤ ꯐꯖꯔꯦ ꯑꯩꯗꯤ ꯑꯩꯅ ꯄꯣꯠꯇꯣ ꯊꯥꯈ꯭ꯔꯅꯨ ꯑꯩꯒ ꯍꯩꯕ ꯍꯧꯔꯝꯅꯦ ꯍꯧꯖꯤꯛ ꯅꯨꯡꯉꯥꯏꯃꯟꯗꯕꯒꯤ
ꯍꯣꯏꯗꯥ ꯀꯩꯁꯨ ꯍꯥꯏ ꯅꯥꯕꯅꯤꯅ ꯃꯣꯏꯁꯨ ꯉꯝꯕ ꯅꯥꯕ ꯍꯥꯏꯁꯦ ꯀꯨꯏꯅ ꯊꯝꯅꯤꯡꯗꯦꯗꯅ ꯑꯗꯨꯏꯁꯨ ꯌꯦꯡꯉꯨ ꯃꯣꯏꯅ ꯂꯩꯗ꯭ꯔꯁꯨ ꯄꯤꯔꯛꯄꯗꯣ ꯌꯦꯡꯉꯨ
ꯎꯝ ꯑꯗꯨꯒꯤ ꯑꯩꯅ ꯄꯣꯠꯇꯣ ꯑꯩꯗꯣ ꯑꯁꯦꯡꯕ ꯍꯥꯏꯔꯗꯤ ꯗꯤꯁ ꯃꯟꯗꯣ ꯑꯃꯨꯛꯀ ꯑꯩ ꯂꯥꯛꯇ꯭ꯔꯤꯀꯥꯟ ꯊꯥꯈꯣꯅ ꯍꯧꯖꯤꯛ ꯑꯀꯪꯕ ꯈꯣꯏ ꯀꯟꯅ ꯁꯦꯝꯃ ꯂꯩꯕꯅꯦꯕ ꯑꯗꯨꯅ ꯑꯩꯗꯣ ꯊꯦꯡꯅ ꯄꯣꯠ ꯊꯥꯈ꯭ꯔꯣ ꯄꯩꯁꯥ ꯂꯩꯥꯏꯗꯣꯏ ꯃꯥꯟꯗ꯭ꯔꯦ ꯌꯨꯝ ꯖꯨꯜ ꯑꯥꯞꯀ ꯁꯦꯞꯇꯦꯝꯕ꯭ꯔꯗꯤ ꯑꯣꯏ ꯄꯩꯁꯥ ꯑꯦ ꯊꯥꯔꯣ ꯍꯥꯏꯔꯒ ꯉꯥꯔꯤ ꯆꯠꯄ ꯌꯦꯡ ꯉꯁꯦ ꯑꯗꯨꯗꯤꯅ ꯍꯥꯏꯌꯦ ꯒꯔꯤꯗꯣ ꯄꯣꯁꯇꯣ ꯆꯠꯄ꯭ꯔꯥ ꯆꯠꯇꯕ꯭ꯔꯥꯁꯨ ꯈꯪꯗꯦꯕ ꯇꯃꯦꯡꯂꯣꯡꯒꯤ ꯍꯧꯖꯤꯛ
ꯎꯝ ꯍꯧꯖꯤꯛꯀꯥꯟ ꯆꯠꯁꯨ ꯌꯥꯝ ꯆꯠꯅꯗꯦ ꯍꯥꯏꯌꯦ ꯗꯥꯎ ꯌꯥꯗꯕ ꯑꯩꯁꯨ ꯌꯥꯝ ꯀꯨꯏꯅ ꯑꯁꯦꯡꯕꯅꯦ
ꯑꯗꯨꯗꯒꯤ ꯆꯠꯇꯣꯏ ꯆꯠ ꯇꯃꯦꯡꯂꯣꯡꯒꯤ ꯂꯝꯕꯤꯁꯦ ꯌꯥꯗ꯭ꯔꯝꯅꯤꯅ
ꯎꯝ
ꯆꯠꯂꯝꯗꯣꯏꯁꯨ ꯃꯥꯟꯗ꯭ꯔꯦꯕ
ꯃꯣꯏꯖꯨ ꯃꯊꯥ ꯌꯥꯝ ꯁꯥꯔꯝꯃꯦ ꯅꯥ ꯌꯨꯝ ꯑꯥꯗ ꯂꯩꯔ ꯅꯥꯏꯑꯦ ꯍꯥꯏꯕꯗꯤ ꯅꯨꯡꯉꯥꯏꯇ